ꯇꯞ
ꯇꯥꯔꯦ ꯅꯪꯗꯤ ꯇꯥꯏꯀꯣ ꯅꯪꯁꯨ ꯇꯥꯔꯦꯀꯣ
ꯑꯩꯒꯤꯁꯨ ꯈꯖꯅ ꯇꯥꯕ꯭ꯔꯥ ꯎ
ꯍꯣꯏ ꯇꯥꯏꯌꯦ ꯀꯩꯗꯧꯔꯤꯒꯦ
ꯊꯝꯃꯤꯌꯦ ꯅꯪꯗꯤ
ꯑꯗꯨꯗꯤ ꯍꯞ ꯄ
ꯑꯁ ꯅꯨꯡꯉꯥꯏꯅꯦ
ꯍꯣꯏ
ꯌꯨꯝꯗꯔꯣ ꯀꯥꯏꯗꯔꯣ ꯅꯪꯗꯤ ꯌꯨꯝꯗꯔ ꯀꯥꯏꯗꯅ
ꯌꯨꯝ ꯌꯨꯝ ꯌꯨꯝꯗꯗꯤ ꯌꯨꯝꯗꯅꯦ ꯑꯗꯨ ꯑꯣꯏꯔꯁꯨ ꯑꯁꯦꯡꯕ ꯌꯨꯝꯗꯅ
ꯑꯁꯦ ꯌꯥꯝ ꯅꯠꯇ
ꯃꯇꯝ ꯈꯔꯒꯤ ꯂꯩꯒꯗꯕ ꯌꯨꯝꯗ ꯂꯩꯔꯤꯌꯦ
ꯑꯣ ꯈꯨꯟꯗꯅ
ꯑ ꯑꯊꯇꯅꯦ
ꯈꯨꯟꯗꯔꯥ ꯍꯥꯏꯔꯒ
ꯅꯠꯇ
ꯔꯦꯟꯗꯥ
ꯅꯪ ꯍꯣꯏ
ꯀꯔꯤ ꯃꯊꯦꯜ ꯆꯥꯔꯒꯦ
ꯑꯩꯅ ꯆꯥꯕꯗꯣ ꯑꯁ ꯑꯩ ꯉꯁꯤ ꯆꯥꯛ ꯆꯥꯗꯦ
ꯑꯦ ꯀꯔꯤꯒꯤ
ꯑꯩ ꯌꯥꯝꯅꯣꯏ ꯈꯜꯂꯦ ꯑꯗꯨꯒꯤ ꯑꯁ ꯀꯤꯕꯒꯤ ꯍꯟꯗꯛ ꯗꯥꯏꯇꯤꯡ ꯈꯔ ꯈꯔ ꯇꯧꯋꯦ ꯅꯨꯡꯗꯥꯡꯗ ꯆ ꯆꯥꯗꯦ
ꯏꯁ ꯃꯥꯂꯦ ꯃꯥꯂꯦ
ꯗꯤ ꯌꯥꯗ꯭ꯔꯦ ꯍꯦꯟꯅꯁꯦ ꯑꯩꯁꯦ ꯀꯔꯤ ꯗ꯭ꯔꯝ ꯑꯣꯟꯒꯦ ꯇꯧꯔꯦ ꯍꯟꯗ ꯑꯁ ꯅꯣꯏꯔꯦꯗ ꯑꯩꯒꯤ ꯋꯦꯠꯇꯣ ꯐꯤꯐꯇꯤ ꯐꯣꯔ ꯌꯧꯔꯝꯃꯦ ꯑꯃꯨꯛꯀ
ꯅꯪ ꯊꯕꯛ ꯁꯨꯗꯕꯤ ꯁꯦ ꯇꯨꯝꯔꯒ ꯆꯥꯔꯒ ꯂꯩꯕ ꯑꯗꯨꯒꯤꯅꯤ
ꯍꯣꯏ ꯑꯗꯨꯒꯤꯅꯦ ꯑꯩꯈꯣꯏꯒꯤ ꯑꯦꯛꯖꯥꯝꯗꯨꯁꯨ ꯄꯣꯁꯄꯣꯟ ꯇꯧꯈ꯭ꯔꯕ ꯑꯗꯨ ꯑꯗꯨꯒꯤ ꯀꯂꯦꯖ ꯄ
ꯀ ꯀꯩꯅꯣ ꯇꯧꯋꯣ ꯅꯣꯏꯒꯤ ꯁꯨꯃꯥꯡꯗ ꯊꯣꯛꯑꯒ ꯁꯅꯥꯑꯣ ꯈꯔ ꯍꯛꯆꯥꯡꯗꯣ ꯐ꯭ꯔꯦꯁ ꯑꯣꯏꯊꯣꯛꯑꯣ ꯈꯔ
ꯣꯁꯨꯣ ꯑꯦꯛꯁꯔꯁꯥꯏꯁ ꯇꯧꯅꯕꯗꯣ ꯂꯥꯏꯔꯤꯌꯦ ꯏꯃꯥꯟꯅꯕꯤ ꯏꯃꯥꯟꯅꯕꯤ ꯑꯃ ꯂꯩꯌꯦꯕꯀꯣ
ꯎꯝ
ꯏꯕꯥꯅꯤꯗꯣ ꯃꯣꯔꯅꯤꯡ ꯉꯟꯇꯥ ꯍꯧꯒꯠꯂꯒ ꯋꯥꯛꯀꯤꯡ ꯆꯠꯁꯦ ꯍꯥꯏꯅꯔꯦ ꯕꯞ ꯂꯥꯟꯗꯤ ꯂꯣꯏ ꯋꯥꯔꯤꯗꯤ ꯂꯣꯏ ꯂꯣꯏꯔꯕ ꯊꯕꯛ ꯑꯣꯏꯅꯅꯤ ꯁ
ꯇꯧꯕꯅꯦ ꯑꯩꯈꯣꯏꯁꯨ ꯑꯗꯨꯃꯥꯏꯅ
ꯑꯗꯨꯅꯤꯅꯦ ꯀꯨꯏꯔꯕꯅꯦ ꯏꯃꯥꯅꯤ ꯄ꯭ꯂꯥꯟ ꯂꯣꯏꯈꯤꯕꯗꯤ ꯊꯕꯛꯇꯤ ꯍꯧꯗꯤ ꯍꯧꯗ꯭ꯔꯤ
ꯑꯗꯨꯃꯥꯏꯅ ꯇꯧꯕꯗꯣ ꯄ꯭ꯂꯥꯟ ꯇꯧꯕꯗꯣ ꯑꯛ ꯂꯥꯛ ꯑꯁꯨꯛ ꯌꯥꯎꯏ ꯌꯥꯎꯗꯦ ꯑꯗꯣ ꯈꯪꯍꯧꯗꯕꯤꯗꯀꯣ ꯍꯧꯒꯠꯂꯒ ꯆꯠꯁꯤ ꯍꯥꯏꯕ ꯑꯗꯨꯗꯅ ꯀꯩꯅꯣ ꯇꯧꯕꯅꯤ
ꯍꯣꯏ ꯑꯗꯨ ꯁꯨꯆꯨꯡꯃꯦ
ꯑꯁ ꯆꯠꯇ꯭ꯔꯁꯨ ꯑꯌꯨꯛ ꯅꯨꯡꯊꯤꯟꯜ ꯅꯪꯒꯤ ꯅꯪ ꯂꯩꯐꯝꯒꯤ ꯁꯨꯃꯥꯡꯗꯨꯗ ꯅꯠꯇ꯭ꯔ ꯔꯒ ꯂꯝꯄꯥꯛꯇꯨꯗ ꯊꯣꯛꯑꯒ ꯃꯤꯅꯤꯠ ꯑꯅꯤ ꯑꯍꯨꯝ ꯃꯔꯤ ꯃꯤꯅꯤꯠ ꯃꯉꯥ ꯈꯛꯇꯪ ꯑꯣꯏꯔꯁꯨ ꯆꯦꯜꯂꯣ
ꯑꯩꯈꯣꯏ ꯑꯩꯈꯣꯏ ꯑꯩꯈꯣꯏ ꯃꯅꯥꯛꯇ ꯒ꯭ꯔꯥꯎꯟ ꯑꯆꯧꯕ ꯂꯩꯌꯦꯕ
ꯑꯁ ꯑꯗꯨꯗꯤ ꯌꯥꯝ ꯐꯩꯌꯦꯅ
ꯅꯛꯈ꯭ꯔꯦ ꯑꯗꯨꯏꯁꯨ ꯑꯗꯨ ꯑꯗꯨ ꯃꯐꯝꯗꯣ ꯃꯣꯔꯅꯤꯡꯗꯗꯤ ꯆꯨꯞꯊꯣꯛ ꯊꯣꯛꯇꯕꯅꯤꯅ ꯈꯪꯗꯦꯕꯀꯣ ꯑꯗꯣ ꯅꯨꯡꯗꯥꯡ ꯋꯥꯏꯔꯝꯗꯗꯤ ꯕꯣꯠ ꯁꯅꯥꯅꯕ ꯃꯤ ꯌꯥꯝ ꯂꯥꯛꯑꯦ ꯅꯨꯄꯥ
ꯎꯝ ꯅꯨꯡꯗꯥꯡꯒꯗꯤ ꯕꯣꯜ ꯁꯥꯟꯅꯕ ꯌꯥꯕꯅꯦ ꯑꯌꯨꯛꯇ ꯆꯦꯟ ꯆꯜꯂꯣ ꯔꯔꯥꯎ
ꯅꯨꯡꯗꯥꯡꯗꯗꯤꯀꯣ ꯑꯁ ꯃꯣꯏ ꯅꯨꯡꯊꯤꯟꯗ ꯅꯨꯡꯗꯥꯡꯗꯗꯤ ꯒ꯭ꯔꯨꯞ ꯒ꯭ꯔꯨꯞ ꯒ꯭ꯔꯨꯞꯅꯦ ꯂꯥꯛꯄ ꯌꯥꯝ ꯊꯦꯡ ꯊꯦꯡꯅ ꯆꯠꯍꯟꯅꯌꯦ ꯌꯨꯝ
ꯑꯗꯨꯅꯦ ꯅꯨꯡꯊꯤꯟꯗꯗꯤ ꯅꯨꯡꯗꯥꯡ ꯋꯥꯏꯔꯝꯗꯗꯤ ꯇꯧꯔꯨꯅꯨ ꯑꯌꯨꯛ ꯉꯟꯇꯥ ꯍꯧꯒꯠꯂꯣ ꯑꯗꯨꯒꯤ ꯂꯝꯄꯥꯛꯇꯨꯗ ꯔꯥꯎꯟ ꯑꯅꯤ ꯑꯍꯨꯝꯔ ꯃꯉꯥꯔꯥ ꯆꯦꯟꯕ ꯉꯝꯕꯈꯩ ꯆꯦꯜꯂꯣ
ꯈꯪꯗ꯭ꯔꯦꯗ ꯍꯟꯗꯛꯒ ꯃꯣꯟ ꯇꯨꯝꯕꯁꯨ ꯅꯨꯡꯉꯥꯏꯕ ꯑꯣ ꯕꯣꯜꯒ ꯑꯃꯨ ꯃꯔꯛ ꯃꯔꯛ ꯇ ꯌꯦꯡꯕꯅꯦ
ꯎꯝ
ꯅꯪꯗꯤ ꯕꯣꯜ ꯌꯦꯡꯗꯕ
ꯕꯣꯜ ꯑꯁ ꯑꯩꯗꯤꯀꯣ ꯅꯍꯥꯟꯗꯣ ꯋꯥꯃꯟꯕꯒꯤ ꯇꯨꯝꯃꯦꯕ ꯑꯦꯠꯃꯤꯁꯟ ꯇꯧꯔꯨꯕꯒꯤꯗꯣ ꯀ꯭ꯌꯨ ꯁꯥꯡꯅ ꯂꯦꯞꯄꯤ ꯄꯨꯡ ꯕꯥꯔꯣꯗꯒꯤ ꯂꯦꯞꯄꯗꯨ ꯑꯍꯨꯝ ꯑꯍꯨꯝ ꯃꯈꯥꯏ ꯐꯥꯎ ꯂꯦꯞꯄꯦꯕ ꯂꯦꯞꯄꯒ ꯑꯁ ꯑꯗꯨꯝ ꯍꯜꯂꯛꯑꯒ ꯋꯥꯔꯦꯕ ꯑꯗꯨꯒ ꯑꯩꯗꯣ ꯆꯥꯛ ꯆꯥꯗꯣꯔꯒ ꯑꯁ ꯑꯗꯨ ꯅꯨꯃꯤꯠꯇ ꯕꯣꯜꯁꯨ ꯅꯨꯡꯉꯥꯏꯕ
ꯀꯔꯤ ꯀꯔꯤ ꯊꯣꯛꯄ ꯅꯨꯃꯤꯠꯔꯣ
ꯇꯔꯥ ꯃꯈꯥꯏꯅꯦꯕ ꯑꯗꯨꯗ ꯖꯄꯥꯟꯒ ꯕ꯭ꯔꯥꯖꯤꯜ ꯍꯣꯏ ꯍꯣꯏ ꯍꯣꯏ ꯍꯣꯏ
ꯑꯣ ꯑꯗꯣ ꯑꯩ ꯌꯦꯡꯉꯦ
ꯑꯗꯣ ꯑꯩ ꯑꯩꯗꯣ ꯇꯨꯝꯊꯈ꯭ꯔꯦꯕ ꯇꯨꯝꯊꯔꯒ ꯎ ꯁꯥꯟꯅꯕ ꯍꯧꯕ ꯃꯇꯝꯗꯁꯨ ꯑꯩ ꯈꯪꯍꯧꯗ꯭ꯔꯦꯕ ꯑꯗꯨ ꯄꯨꯡ ꯇꯔꯥꯃꯥꯊꯣꯏ ꯈꯥꯏ ꯑꯗꯨꯋꯥꯏꯇꯥꯥꯔꯝꯃꯗ꯭ꯔꯥ ꯈꯪꯗꯦ ꯑꯩꯈꯣꯏ ꯂꯩꯀꯥꯏꯁꯤꯡꯗ ꯌꯦꯡꯕꯁꯤꯡꯗꯣ ꯃꯅꯤꯡ ꯃꯃꯥꯡ ꯑꯣ ꯂꯩꯀꯥꯏꯁꯤꯡꯗꯣ
ꯎꯝ
ꯂꯣꯏ ꯂꯥꯎꯔꯛꯑꯦ ꯑꯗ ꯑꯩꯗꯣ ꯃꯤꯠꯇꯣ ꯌꯥꯝ ꯁꯦꯡꯅ ꯄꯥꯝ ꯊꯣꯛꯣꯛꯑꯦ ꯑꯁ ꯀꯔꯤ ꯔꯥ ꯌꯥꯝ ꯂꯥꯡꯉꯦ ꯑꯁ ꯕꯣꯜꯗꯨꯕꯨ ꯌꯥꯝ ꯅꯨꯡꯉꯥꯏꯈ꯭ꯔꯕ ꯖꯥꯔꯥ ꯑꯩꯁꯨ ꯈꯜꯂꯦꯕ ꯑꯗ ꯏꯆꯦꯗ ꯑꯩꯁꯨ ꯍꯧꯔꯦ ꯃꯥꯗꯨꯁꯨ ꯌꯦꯡꯅꯤꯡꯕ꯭ꯔꯕꯣ ꯌꯥꯝ ꯅꯨꯡꯉꯥꯏꯕꯒꯤ ꯑꯣꯏꯔꯝꯅꯤ ꯌꯥꯝ ꯂꯥꯡꯉꯦ ꯍꯥꯏꯔꯒ ꯍꯣꯏ ꯌꯥꯝ ꯂꯥꯡꯉꯦ ꯅꯨꯡꯉꯥꯏꯕꯤ ꯑꯣꯏꯔꯝꯅꯤ ꯌꯦꯡꯅꯤꯡꯗ꯭ꯔꯣ ꯌꯦꯡꯉꯨꯁꯤ ꯂꯥꯛꯑꯣ ꯍꯥꯏꯔ ꯑꯁ ꯑꯩꯗꯤ ꯇꯨꯝꯅꯤꯡ ꯌꯦꯡ ꯉꯟꯅ ꯍꯧꯒꯠꯇꯣꯏꯅꯤꯅ ꯌꯦꯡꯂꯡꯉꯨꯔꯣꯏ ꯃꯥꯗꯤ ꯁꯨꯡꯌꯦ ꯌꯦꯡꯗꯦ ꯑꯩ ꯏꯊꯟꯇ ꯍꯧꯒꯠꯂꯒ ꯑꯃꯨꯛ ꯌꯦꯡꯉꯦ
ꯑꯁ ꯅꯪꯁꯨ ꯇꯧꯗꯤ ꯇꯧꯏ ꯍꯦ
ꯍꯣꯏ ꯑꯗꯨ ꯑꯩ ꯑꯩ ꯆꯪꯉꯒ ꯒꯣꯜ ꯑꯃꯃꯝ ꯆꯜꯂꯝꯃꯦ
ꯑꯣ ꯑꯗꯨꯗꯤ ꯊꯦꯡꯉꯦ ꯅꯪ ꯆꯪꯕ ꯍꯥꯐ ꯃꯇꯨꯡꯗ ꯑꯣꯏꯔꯝꯒꯅꯤꯀꯣ ꯅꯪ ꯆꯪꯕ
ꯎꯝ ꯍꯥꯥꯥꯛꯇ ꯇꯗ꯭ꯔꯦ
ꯇꯥꯗ꯭ꯔꯤꯕꯣ ꯑꯣ ꯑꯩꯗꯣ ꯑꯁꯦꯡꯕꯗꯤꯀꯣ ꯑꯩꯗꯣ ꯕ꯭ꯔꯥꯖꯤꯜ ꯁꯄ ꯄꯣ ꯇꯧꯅꯦꯕ
ꯑꯗꯨ ꯅꯨꯃꯤꯠꯇ ꯑꯩ ꯕ꯭ꯔꯥꯖꯤꯜ ꯅꯠꯇ꯭ꯔꯦ
ꯑꯩ ꯑꯩ ꯋꯥꯔꯤꯔꯤ ꯍꯥꯏꯌꯦ ꯍꯣꯏ ꯑꯩꯗꯣ ꯕ꯭ꯔꯥꯖꯤꯜ ꯇꯧꯋꯦꯕ ꯑꯗꯨꯒ ꯒꯣꯜ ꯆꯟꯕꯗꯣ ꯖꯄꯥꯟꯁꯤꯡꯅ ꯍꯥꯟꯅ ꯆꯜꯂꯦꯕꯟꯗꯨ ꯅꯨꯃꯤꯠꯇꯣ ꯖꯄꯥꯟꯁꯤ ꯆꯟꯈ꯭ꯔꯦ ꯑꯗꯨꯒ ꯕ꯭ꯔꯥꯖꯤꯜꯗ ꯐꯆꯟ ꯆꯟꯗꯕ ꯑꯗꯨꯒ ꯅꯥꯏꯃꯔꯗꯨꯁꯨ ꯁꯥꯟꯅꯕ ꯌꯥꯎꯗꯦꯕꯀꯣ
ꯎꯝ
ꯗꯤ ꯑꯗꯨꯒꯤ ꯑꯩꯗꯣ ꯌꯦꯡꯅꯤꯡꯗ꯭ꯔꯕ ꯖꯄꯥꯟ ꯆꯪꯈ꯭ꯔꯕꯗ ꯕꯤꯠꯇꯣ ꯇꯦꯛꯈ꯭ꯔꯦꯕ ꯀꯣ ꯑꯗꯨꯒꯤ ꯑꯩꯗ ꯌꯦꯡꯅꯤꯡꯗ꯭ꯔꯦꯅ ꯉꯥꯏꯍꯥꯛꯇꯣ ꯃꯨꯔꯦ ꯇꯨꯝꯗꯤ ꯇꯨꯝꯗ꯭ꯔꯤꯌꯦ ꯑꯗꯨꯒ ꯏꯃꯥꯟꯅꯕ ꯑꯃꯅ ꯑꯩꯅ ꯇꯦꯛꯁ ꯊꯥꯏꯕꯀꯣ ꯑꯁ ꯑꯩ ꯇꯨꯝꯕꯁꯤꯗ ꯈꯪꯅꯤꯅ ꯑꯩꯈꯣꯏ ꯃꯦꯟꯃꯥꯔꯁꯨ ꯁꯥꯟꯅꯥꯗꯦ ꯖꯄꯥꯟꯁꯨ ꯑꯃ ꯆꯥꯟꯈ꯭ꯔꯦ ꯑꯩ ꯑꯩ ꯕꯤꯠ ꯂꯩꯁꯜꯂꯛꯇ꯭ꯔꯦ ꯍꯥꯏꯕ ꯑꯗꯨꯒ ꯃꯥꯅ ꯑꯁ ꯕ꯭ꯔꯦꯛ ꯐꯥꯎ ꯊꯣꯛꯇ꯭ꯔꯤꯍꯦ ꯌꯥꯝ ꯋꯥꯠꯂꯤꯍꯦ ꯑꯃꯨꯛ ꯆꯟꯕ꯭ꯔꯥ ꯀꯅꯥ ꯈꯪꯕ꯭ꯔꯣ ꯌꯦꯡꯉꯨꯍꯦ ꯐꯖꯔ ꯀ ꯇꯗ ꯌꯦꯡꯕ ꯐꯪꯍꯧꯗ꯭ꯔꯗꯤ ꯑꯃꯨꯛ ꯆꯥꯛ ꯆꯅꯤ ꯍꯥꯏꯔꯛꯄ ꯑꯗꯨꯒꯤ ꯑꯩꯗꯣ ꯑꯃꯨꯛ ꯉꯥꯏꯍꯥꯛ ꯂꯩꯔꯒ ꯈꯜꯂꯒ ꯆꯪꯉꯒ ꯑꯃꯨꯛ ꯌꯦꯡꯉꯦ ꯂꯥꯁꯇ ꯑꯕꯗꯤ ꯕ꯭ꯔꯥꯖꯤꯜ ꯑꯃꯨ ꯉꯝꯈꯩꯗ ꯑꯗꯣ ꯕ꯭ꯔꯥꯖꯤꯜ ꯉꯝꯃꯦ ꯍꯥꯏꯕ ꯋꯥꯅꯦ ꯖꯄꯥꯟꯗꯣ ꯌꯥꯝ ꯅꯨꯡꯗꯤ ꯅꯨꯡꯁꯤꯌꯦ ꯑꯩꯁꯨ
ꯃꯣꯏꯗꯣ ꯑꯁ ꯌꯥꯝ ꯅꯨꯡꯉꯥꯏꯇꯅ ꯀꯩꯅꯣ ꯇꯧꯈ꯭ꯔꯦ
ꯍꯣꯏ ꯃꯣꯏꯒꯤ ꯄ꯭ꯂꯦꯗꯨꯁꯨ ꯊꯤꯗꯕꯅꯤ ꯐꯖꯕꯅꯦ ꯄꯥꯁꯤꯡꯁꯨ ꯐꯖꯟ ꯐꯖꯟ ꯄꯤꯌꯦ
ꯐꯖꯩꯌꯦ ꯖꯄꯥꯟꯗ ꯀꯩꯅꯣ ꯖꯄꯥꯟꯁꯤꯡꯗ ꯑꯣꯏꯅ ꯅꯨꯡꯁꯤꯌꯦꯅ ꯖꯄꯥꯟꯗ ꯑꯩ ꯁꯞꯄꯣꯔꯠ ꯇꯧꯕ
ꯍꯣꯏ
ꯗꯥꯏꯃꯔꯗꯨꯗꯤ ꯃꯈꯣꯡ ꯅꯥꯕꯒꯤꯅꯦꯗ ꯃꯥ ꯎ ꯁꯞꯕꯁꯤꯗꯤꯒꯤꯁꯨ ꯑꯗꯨꯝ ꯂꯦꯞꯄ ꯃꯁꯛꯇꯣ ꯑꯗꯨꯝ ꯎꯍꯟꯕꯅꯦ
ꯍꯣꯏ ꯍꯣꯏ ꯑꯁꯨꯝ ꯎꯍꯟꯕꯅꯦ ꯑꯩꯗꯣ ꯑꯁ ꯖꯄꯥꯟꯗ ꯅꯨꯡꯁꯤꯕꯀꯣ ꯕ꯭ꯔꯥꯖꯤꯜꯒ ꯇꯧꯔꯝꯗ꯭ꯔꯗꯤ ꯑꯩ ꯖꯄꯥꯟ ꯁꯞꯄꯣꯔꯠ ꯇꯧꯒꯅꯦꯕ
ꯑꯁ ꯑꯗꯨ ꯅꯨꯃꯤꯠꯇꯨꯗꯤ ꯑꯩꯗꯤꯀꯣ ꯖꯄꯥꯟꯒꯤ ꯃꯦꯠꯁꯇꯣ ꯑꯩ ꯍꯥꯟꯅꯁꯨ ꯌꯦꯡꯉꯦꯕ ꯐꯖꯩꯑꯕ ꯑꯗ ꯉꯁꯤꯗꯤ ꯏꯃꯥꯟꯅꯕꯤꯁꯤꯁꯨ ꯍꯥꯏꯔꯦ ꯃꯥꯗꯤ ꯅꯥꯏꯃꯔꯅꯦ ꯑꯩꯒꯤ ꯅꯨꯄꯥꯅꯦ ꯅꯥꯏꯃꯔꯅꯦ ꯍꯥꯏꯔꯦꯕ ꯃꯥꯂ ꯑꯦ ꯅꯪ ꯅꯥꯏꯃꯔ ꯇꯧꯒꯦ ꯇꯧꯔ ꯑꯩꯗꯤ ꯉꯝꯒꯦꯔ ꯉꯝꯃꯣꯏꯔ ꯉꯁꯤꯗꯤ ꯖꯄꯥꯟꯅꯦ ꯑꯩ ꯍꯥꯏꯈꯔꯒ
ꯑꯦ
ꯃꯥꯅ ꯏꯁꯇꯦꯇꯁꯇꯣ ꯊꯥꯒꯠꯂꯦꯕ ꯗꯥꯏꯚꯔꯒꯤ ꯐꯣꯇꯣꯗꯣ ꯊꯥꯒꯠꯂꯦ ꯑꯗ ꯑꯩꯅ ꯑꯣ ꯅꯪ ꯁꯤ ꯌꯥꯝ ꯉꯥꯎꯔꯕ ꯅꯠꯇ꯭ꯔꯣ ꯌꯥꯝ ꯄꯥꯝꯃꯦꯀꯣ ꯍꯣꯏ ꯄꯥꯝꯃꯦ ꯌꯥꯔꯦ ꯑꯗꯨꯗꯤ ꯅꯪ ꯀꯩꯅꯣ ꯗꯤ ꯄꯤ ꯊꯝꯂꯨꯔꯣꯅ ꯃꯥꯒꯤ ꯅꯝꯕꯔ ꯃꯥꯒꯤ ꯏꯁꯇꯦꯇꯁꯇꯣ ꯏꯁꯀ꯭ꯔꯤꯟ ꯁꯣꯠ ꯊꯝꯒ ꯏꯁꯀ꯭ꯔꯤꯟ ꯁꯣꯠ ꯊꯝꯔꯒ ꯑꯩꯥꯏ ꯗꯤ ꯄꯤ ꯊꯝꯃꯦ ꯅꯪ ꯅꯪ ꯌꯥꯝ ꯄꯥꯝꯃꯦ ꯍꯥꯏꯕ ꯅꯠꯇ꯭ꯔꯣ ꯑꯩ ꯊꯝꯃꯦ ꯑꯩꯅꯗꯤ ꯄꯤ ꯊꯝꯕ ꯑꯗꯨ ꯑꯗꯨ ꯅꯨꯃꯤꯠꯇ ꯑꯩꯉꯣꯟꯗ ꯁꯥꯎꯕꯁꯤꯗꯤ
ꯑꯦ ꯂꯣꯏꯅꯦ ꯅꯖ ꯅꯖ ꯑ ꯆꯥꯟꯁ ꯂꯣꯏꯅꯦ ꯐꯨꯠꯕꯜ ꯋꯥꯔꯜꯗ ꯀꯥꯞ ꯂꯥꯛꯄꯗꯅꯦ
ꯇꯨꯡ
ꯏꯃꯥꯟꯅꯕꯤꯒ ꯂꯣꯏ ꯈꯪꯗ꯭ꯔꯦꯍꯦ ꯂꯣꯏ ꯀꯥꯎꯊꯣꯛꯇ꯭ꯔꯦꯍꯦ ꯈꯟꯅꯕ ꯗ ꯂꯣꯏꯔꯦ ꯃꯅꯥ ꯒ꯭ꯔꯨꯞ ꯃꯤꯆꯪ ꯃꯅꯗꯕꯗ
ꯎꯝ ꯄꯣꯔꯇꯨꯒꯜꯒ ꯑꯥꯔꯖꯦꯟꯇꯤꯅꯥꯒꯤꯗꯨꯁꯨꯅꯦ ꯑꯗꯨ ꯁꯥꯟꯅꯕ ꯅꯨꯃꯤꯠꯇ ꯄꯨꯡ ꯕꯥꯔꯣ ꯑꯗꯨꯋꯥꯏꯗ ꯑꯣꯏꯔꯝꯅꯤ ꯏꯕꯥꯅꯤ ꯈꯟꯅꯕꯗꯣ ꯎꯝ ꯅꯪꯗꯤ ꯃꯤꯁꯤ ꯑꯩꯅ ꯔꯣꯅꯥꯜꯗꯣ ꯏꯁ ꯔꯣꯅꯥꯜꯗꯣ ꯃꯁꯛ ꯀꯌꯥꯝ ꯐꯖꯔꯒꯅ ꯀꯌꯥꯝ ꯃꯥꯒꯤ ꯒꯣꯜ ꯀꯌꯥꯝ ꯆꯟꯈ꯭ꯔꯗꯅ ꯑꯗꯨꯃꯥꯏꯅ ꯌꯦꯠꯂꯒ ꯂꯩꯔꯦꯕ ꯑ ꯑꯩꯅ ꯏꯁ ꯅꯪꯒꯤ ꯃꯦꯁꯤꯗꯨꯁꯤ ꯀꯌꯥꯝ ꯐꯖꯔꯦꯗꯅ ꯑꯩꯅ ꯎꯆꯤ ꯃꯥꯜꯂꯦ ꯍꯥꯏꯕꯤꯔꯦꯕ ꯑꯗꯨ ꯃꯥꯅ ꯏꯁ ꯀꯩꯅꯣꯗꯣ ꯃꯦꯁꯤꯗ ꯑꯩꯅ ꯍꯥꯏꯕ
ꯑꯣ ꯑꯣ ꯑꯣ
ꯅꯕꯤꯗꯨꯅ ꯑꯃꯨꯛ ꯍꯥꯏꯔꯛꯑꯦ ꯏꯁ ꯅꯪꯒꯤ ꯔꯣꯅꯥꯜꯗꯣꯗꯤ ꯀꯌꯥꯝ ꯐꯖꯔꯅ ꯁꯨꯒꯔ ꯀꯦꯟ ꯃꯥꯜꯂꯦ
ꯅꯨꯡꯉꯥꯏꯔꯤꯅꯦ ꯍ ꯁꯦ ꯁꯤꯒꯤ ꯋꯥꯔꯤ ꯈꯛꯇ ꯉꯥꯏꯔꯦꯅꯦ
ꯎꯝ
ꯣ ꯑꯥꯡ ꯀꯔꯤ ꯅꯥꯒꯥꯂꯦꯟꯒꯤ ꯅꯨꯄꯥ ꯃꯆꯥ ꯑꯃ ꯖꯄꯥꯟ ꯉꯝꯗꯕꯒꯤ ꯀꯥꯞꯄꯒꯤ ꯕꯔꯦꯜ ꯆ ꯆꯕꯗ ꯑꯣꯕ꯭ꯔꯥ
ꯈꯪꯗ꯭꯭ꯔꯔꯤꯅꯦ ꯑꯩꯗꯤ ꯑꯗꯨ
ꯑꯁ ꯕ꯭ꯂꯥꯎꯖꯞꯅꯦ ꯌꯥꯝ ꯊꯤꯅ ꯐꯖꯅ ꯀꯞꯄꯅꯦ ꯑꯁ ꯌꯥꯝ ꯅꯨꯡꯁꯤꯖꯅꯦ ꯑꯗꯨꯗꯣ ꯅꯨꯄꯥ ꯃꯆꯥꯅꯦꯕ ꯖꯄꯥꯟ ꯄꯣꯛꯑꯕꯒꯤ ꯀꯥꯞꯄꯤꯅꯦ ꯍꯥꯏ
ꯏꯁ ꯃꯤꯅ ꯄꯣꯁꯇ ꯀꯩꯅꯣ ꯇꯧꯕꯧꯕꯗꯨꯗ ꯍꯥꯏꯔꯗꯨꯗꯤ ꯑꯩꯈꯣꯏ ꯂꯦꯡꯔꯣꯡꯁꯤꯡꯗ ꯖꯄꯥꯟ ꯄꯨꯂꯞ ꯁꯞꯄꯣꯔꯠ ꯇꯧꯕꯀꯣ ꯖꯄꯥꯟꯗ ꯑꯩꯈꯣꯏ ꯀꯩꯅꯣꯒꯤ ꯈꯨꯟ ꯂꯩꯕ ꯅ ꯍꯥꯏꯕꯗꯣ
ꯈꯪꯗꯦ ꯑꯗꯨꯗꯤ ꯑꯩꯗꯤ ꯈꯪꯍꯧꯗꯦꯍꯦ
ꯑꯁ ꯑꯗꯨꯒꯤ ꯃꯤꯟꯁꯨꯗ ꯅꯪ ꯎꯍꯧꯗ꯭ꯔꯦ
ꯁꯨ ꯐꯖꯅ ꯆꯪꯗꯤ ꯆꯪꯗꯦꯗ ꯑꯩ ꯌꯥꯝꯅ ꯑ ꯊꯕꯛ ꯆꯂꯦ ꯍꯥꯏꯅ ꯑꯩꯁꯦ
ꯑ ꯑꯩꯗꯤ ꯌꯥꯝ ꯅꯣꯛꯅꯤꯡꯉꯦ ꯍꯟꯗꯛꯁꯦ
ꯅꯪꯗꯤ ꯀꯔꯤ ꯀꯔꯤ ꯑꯗꯨꯝ ꯊꯕꯛ ꯆꯠꯄ꯭ꯔꯣ ꯀꯔꯤꯒꯤ ꯀꯃꯥꯏꯅ ꯇꯧꯔꯒ ꯂꯩꯔꯤꯒꯦ
ꯑꯁ ꯌꯨꯝꯗ ꯁꯨꯝ ꯂꯩꯕ ꯍꯥꯏꯕꯗꯨꯅ ꯑꯩꯗꯤ
ꯑꯣ ꯃꯛ ꯃꯔꯛꯇ ꯆꯠꯄ
ꯎꯝ
ꯅꯪꯗꯤ ꯇꯨꯏꯁꯟ ꯂꯧꯕ ꯃꯥꯜꯂꯦꯀꯣ ꯑꯉꯥꯡꯁꯦ
ꯂꯧꯗꯦꯗ ꯉꯁꯥꯏꯗꯣ ꯑꯁ ꯂꯧꯗꯦ ꯃꯥ ꯈꯛꯇꯅꯦ ꯑꯩꯈꯣꯏ ꯌꯨꯝꯊꯪ ꯅꯥꯕꯒꯤ ꯀꯩꯅꯣꯗꯨꯅꯦ ꯑꯗꯨꯝ ꯍꯦꯛ ꯍꯦꯛ ꯂꯥꯛꯄ ꯑꯉꯥꯡ ꯃꯆꯥꯗꯣ ꯑꯗꯨꯝ ꯑꯁ ꯃꯥꯗꯤ ꯀꯨꯁꯤꯔꯁꯤ ꯇꯧꯕꯅꯤꯗ ꯂꯥꯛꯅꯤꯡꯉꯒ ꯂꯥꯛꯅꯤꯡꯗ꯭ꯔꯒꯁꯨ ꯃꯥꯒꯤ
ꯂꯥꯛꯒꯦ ꯍꯥꯏꯗꯤ ꯐꯖꯅ ꯂꯥꯛꯑꯣ ꯍꯥꯏꯌꯣ
ꯑꯁ ꯃꯥꯗꯣ ꯀꯩꯅꯣꯗꯁꯨ ꯃꯥꯗꯣ ꯅꯥꯁꯨ ꯅꯥꯒꯟꯕ ꯑꯗꯨꯒꯤꯀꯣ ꯃꯃꯥꯗꯨꯅꯁꯨ ꯑꯁ ꯅꯝꯐꯨꯗ ꯆꯠꯍꯟꯅꯤꯡꯗꯦ ꯑꯩꯁꯨ ꯐꯖꯅꯗꯤ ꯂꯧꯍꯟꯅꯤꯡꯉꯦ ꯑꯗꯨꯕꯨ ꯃꯥꯒꯤꯗꯣ ꯀꯩꯅꯣ ꯀꯔꯤꯔꯥ ꯂꯥꯏꯅꯥ ꯑꯃ ꯂꯩꯕꯅꯤꯅ ꯀꯟꯅ ꯀꯩꯅꯣ ꯇꯧꯅꯤꯡꯗꯦ ꯍꯥꯏꯅ ꯃꯥꯅ ꯑꯩꯉꯣꯟꯗꯁꯨ ꯃꯃꯥꯗ ꯍꯥꯏ ꯃꯥꯅ ꯆꯠꯅꯤꯡꯕ ꯃꯇꯝꯗ ꯆꯠꯁꯅꯨ ꯑꯗꯨꯒ ꯂꯥꯏꯔꯤꯛ ꯄꯥꯅꯤꯡꯉꯥꯏ ꯂꯥꯛꯑꯁꯨ꯫ ꯄꯥꯅꯤꯡꯉꯗꯤ ꯑꯗꯨꯝ ꯄꯥꯍꯜꯂꯣ ꯄꯥꯅꯤꯡꯂꯗꯤ ꯑꯗꯨꯝ ꯄꯥꯍꯟꯒꯅꯨꯀꯣ ꯍꯥꯏꯔꯛꯑꯦ ꯑꯗ ꯑꯩꯁꯨ ꯑꯗꯨꯝ ꯐ꯭ꯔꯤꯗꯀꯣ
ꯍꯣꯏ ꯍꯣꯏ ꯍꯣꯏ
ꯑꯗꯨꯝ ꯈꯪꯑꯕꯅꯤꯅ ꯑꯗꯨ
ꯑꯗꯣ ꯑꯩ ꯀꯩꯅꯣ ꯑꯃ ꯍꯪꯒꯦ
ꯀꯩꯔꯥ
ꯅꯪꯁꯨꯣ ꯂꯩꯁꯥꯕꯤꯅꯤꯗꯅ ꯑꯗꯣ ꯅꯪ ꯅꯨꯄꯥ ꯀꯣꯏꯔꯕꯣ
ꯏꯁ ꯀꯗꯥꯏꯗꯤꯂꯛ
ꯅꯆꯤꯟ ꯑꯁꯦꯡ ꯑꯁꯦꯡꯕ ꯍꯥꯏꯔꯛꯑꯣ
ꯏꯁ ꯀꯣꯏꯗꯦ ꯀꯣꯏꯗꯦ
ꯅꯆꯤꯟ ꯊꯤꯒꯅꯨꯀꯣ ꯋꯥꯡ ꯆꯥꯎꯔꯦꯛ ꯒ꯭ꯔ ꯍꯥꯏꯔꯥ ꯊꯤꯗ꯭ꯔꯦ
ꯁꯨ ꯋꯥ ꯆꯦ ꯁꯉꯥꯏ ꯊꯔꯦ
ꯑꯁꯤꯗꯕꯨ ꯀꯣꯏꯗꯦ ꯍꯥꯏꯔꯤ ꯑꯦ
ꯀꯣꯏꯗꯕꯒꯤꯅꯦ ꯀꯣꯏꯗꯦ ꯍꯥꯏꯔꯤꯁꯦ ꯀꯣꯏ ꯑꯦ ꯀꯣꯏꯌꯦ ꯀꯣꯏꯔꯗꯤ ꯀꯣꯏꯌꯦ ꯍꯥꯏꯒꯅꯤ
ꯂꯄꯥ ꯌꯥꯝꯗꯤ ꯂꯥꯛꯇꯤ ꯂꯥꯛꯔꯝꯒꯅꯤꯀꯣ ꯅꯪꯅ ꯌꯥꯕꯤꯗꯕ ꯑꯣꯏꯔꯝꯅꯤꯅꯦ
ꯂꯥꯛꯄꯕꯨꯗꯤ ꯂꯩꯌꯦ
ꯆꯥꯏ ꯆꯌꯥꯗꯤ ꯀꯃꯤ ꯃꯤ ꯆꯤꯡꯁꯦ
ꯑꯁ ꯆꯥꯟꯅꯗꯦꯕ ꯍꯥꯏꯕꯗꯤꯀꯣ ꯀꯩꯅꯣꯗꯣ ꯌꯨꯝꯅꯥꯇꯣ
ꯑꯣ ꯑꯁ ꯖꯗꯤ
ꯂꯥꯏꯅꯤꯡꯁꯨ ꯃꯥꯟꯅꯗꯦ
ꯑꯗꯨ ꯌꯥꯔꯤꯍꯦ ꯑꯗꯨꯒꯨꯝꯕꯗꯤ ꯃꯁꯛꯇꯤ ꯐꯖꯕ꯭ꯔꯥ ꯂꯥꯛꯄꯁꯤꯡꯗ
ꯑꯁ ꯃꯁꯛꯇꯤ ꯑꯗꯨꯝ ꯌꯥꯕ ꯉꯥꯛꯇꯅꯦ
ꯁꯥꯏꯟꯁ ꯌꯥꯗꯤ ꯀꯃꯤꯗꯤ
ꯅꯪꯒꯤ ꯍꯥꯏꯔꯥꯎꯅꯦ ꯌꯥ ꯑꯗꯨꯗꯤ